ꯇꯌꯦ
ꯇꯥꯕ
ꯀ꯭ꯁꯤ ꯇꯧꯗ ꯆꯨꯝ ꯐꯃꯥꯡꯗꯣ ꯍꯦꯞꯂꯒ ꯂꯩꯌꯦ ꯅꯪꯗꯤ
ꯍ ꯆ ꯊ ꯇ ꯈꯣꯟꯗꯔꯣ
ꯍꯥꯥ
ꯀꯣꯟ ꯔꯅ
ꯅꯠꯇꯦ ꯌꯥꯝ ꯄꯇꯅꯤ
ꯑ ꯍ ꯍꯧꯕꯁꯤ ꯇ ꯃꯥꯏꯗ ꯂꯩꯅꯦ
ꯑꯣ ꯑꯩꯗꯤ ꯀꯩꯅꯣ ꯂꯩ ꯏꯝꯐꯥꯜꯗ ꯂꯩꯌꯦ
ꯎ ꯍꯣꯏ ꯇꯥꯝ꯭ꯔꯥ
ꯇꯝꯗꯦꯗ ꯁꯨꯝ ꯂꯩꯗ ꯑꯩꯗ
ꯆ ꯂꯥꯛ ꯇꯕ
ꯌꯨꯝꯅ ꯂꯥꯏ
ꯎꯝ ꯑ ꯐ ꯑꯗꯨꯅꯦ
ꯍꯪꯗꯦ ꯀꯔꯤ ꯊꯕꯛ ꯇꯧꯔꯒ ꯂꯩꯕꯅꯣ
ꯀ ꯇꯦ ꯑꯗꯨ ꯂꯩꯕꯅꯤꯅ
ꯎꯝ ꯀꯅꯥ ꯀꯅꯥ ꯂꯩꯥꯏꯕꯅ
ꯑꯩꯒ ꯏꯇꯣꯒ ꯏꯃꯥꯛ ꯅꯨꯄꯥꯒ ꯃꯥꯅꯩ꯫
ꯎꯝ ꯂꯥꯏꯔꯤꯛ ꯇꯝꯃꯤꯔꯣ
ꯍꯣꯏ ꯇꯝꯕ꯭ꯔ ꯂꯩ
ꯀ꯭ꯂꯁ ꯅ ꯀꯣꯂꯦꯖ ꯀꯔꯤꯔꯣ
ꯍꯣꯏ ꯀꯣꯂꯦꯖ ꯀꯥꯔ ꯂꯩꯔꯤ꯫
ꯎꯝ ꯐꯩꯅꯦ꯫
ꯎꯝ꯫ ꯅꯪ ꯃꯤꯒꯤ ꯌꯨꯝꯗ ꯗꯨꯝ ꯂꯩꯕꯁꯨ
ꯍꯨꯝ ꯅꯣꯏꯇꯦ ꯀꯣꯂꯦꯖꯁꯨ ꯀꯥꯗꯦ ꯇꯃꯣ ꯌꯨꯝꯗ ꯂꯩꯌꯦ ꯑꯩꯗꯤ꯫ ꯏꯆꯦ ꯒꯤ ꯃꯅꯥꯛꯇ ꯂꯩꯌꯦ꯫
ꯎꯝ꯫ ꯌꯨꯝ ꯂꯥꯞꯕꯣꯏꯗ꯭ꯔ ꯈꯨꯟ
ꯈꯨꯟꯂꯣ
ꯍꯣꯏ꯫
ꯇꯝ ꯇꯝꯃꯥꯏꯒ ꯅꯛꯄꯅꯦ ꯑꯩꯒꯤ ꯈꯨꯟꯗꯤ꯫
ꯍꯣꯏ ꯈꯪꯉꯦ ꯅꯪꯒꯤ ꯑ ꯏꯁ ꯅꯪ ꯄꯜꯂꯣꯡꯒꯤꯅꯤꯀꯣ꯫
ꯑꯥꯎ ꯀꯃꯥꯏꯅ ꯈꯪꯉꯦ ꯅꯪꯗꯤ꯫
ꯅꯪꯒꯤ ꯋꯥꯠꯆꯦꯞꯇꯨꯅ ꯈꯪꯕꯅꯤꯗ ꯂꯣꯀꯦꯁꯟꯗꯅ꯫ ꯅꯥꯉꯣꯝ ꯄꯣꯠꯆꯩꯒꯤ ꯀꯩꯁ ꯀꯥꯏꯗꯏꯅ
ꯍꯥꯥ
ꯅꯪ ꯂꯣꯀꯦꯁꯟꯗꯣ
ꯑꯥ ꯑꯣ ꯍꯥꯞꯄꯣꯔꯣ ꯈꯪꯗꯦꯅꯤ
ꯑꯩ ꯑꯩꯁꯨ ꯑꯩꯒꯤ ꯏꯃꯥꯁꯦ ꯄꯂꯣꯡꯉꯤꯅꯦ꯫
ꯑꯣ꯫ ꯃꯃꯤ ꯑ ꯈꯪꯗꯦꯅꯦ ꯍꯦꯍꯦ꯫ ꯀꯅꯥ ꯑꯣꯏꯔꯖꯥꯠꯂ꯫
ꯅꯪ ꯄꯜꯂꯣꯟꯗ ꯂꯩꯕ ꯅꯠꯇ꯭ꯔꯒ ꯑꯗꯨꯝ ꯏꯝꯐꯥꯜꯗ ꯂꯩꯕ꯭ꯔ꯫
ꯑꯥ ꯑ ꯑꯩꯗꯤ ꯑꯗꯨꯝ ꯌꯨꯝꯗꯁꯨ ꯗꯨꯝ ꯂꯩꯌꯦ ꯑꯗꯨꯝ ꯏꯝꯐꯥꯜꯗꯁꯨ ꯑꯗꯨꯝ ꯂꯩꯌꯦ꯫ ꯃꯔꯛ ꯃꯔꯛꯇ ꯆꯠꯄ ꯃꯔꯛ ꯃꯔꯛꯇ ꯂꯥꯛꯄ ꯑꯗꯨꯃꯥꯏꯟ ꯇꯧꯋꯦꯗꯤ꯫
ꯎꯝ꯫ ꯎꯝ꯫
ꯍꯣꯔꯦꯟ ꯋꯥꯆꯦꯞꯇ ꯑꯃꯨꯛ ꯄꯥꯎ ꯐꯥꯎꯅꯁꯦ ꯅꯪꯒꯤ ꯃꯃꯥꯗ ꯀꯅꯥꯔꯅ ꯈꯪꯒꯦ ꯍꯤ꯫
ꯍꯍꯤ ꯍꯣꯏ ꯑꯗꯨꯁꯨ ꯑꯩꯒꯤ ꯏꯅꯥꯎꯅꯨꯄꯤꯁꯨ ꯏꯝꯐꯥꯜꯗ ꯂꯩ ꯂꯩꯒꯤꯝ
ꯑꯣ ꯀꯩ ꯇꯧꯔꯒ ꯂꯩꯕꯅꯣ꯫
ꯂꯔꯤꯛ ꯇꯝꯔꯒ ꯀꯣ ꯃꯥꯁꯨ
ꯑꯣ꯫ ꯐꯩꯅꯦ
ꯆꯝꯅꯗ
ꯅꯪꯗꯤ ꯆꯍꯤ ꯀ꯭ꯌꯥ ꯁꯨꯔꯒꯦ꯫
ꯇ꯭ꯋꯦꯟꯇꯤ ꯐꯥꯏꯚ ꯇ꯭ꯋꯦꯟꯇꯤꯐꯥꯏꯚ ꯌꯨꯝ ꯄꯥꯟꯈ꯭ꯔꯕꯅ
ꯑꯩꯁ ꯀꯗꯥꯏꯗꯒꯤꯅꯣ ꯅꯨꯄꯥꯒ ꯀꯣꯏꯕ ꯍꯧꯗ꯭ꯔꯤꯗ
ꯑꯅꯤ ꯑꯍꯨꯝ ꯀꯣꯏꯌꯨꯆꯣ ꯌꯥꯗ꯭ꯔꯣ ꯀꯣꯏꯕ ꯍꯥꯎꯗ꯭ꯔꯦ ꯍꯥꯏꯔꯒ
ꯀꯇꯥꯥꯏꯗꯩꯩ ꯑꯉꯥꯡ ꯑꯣꯏꯔꯤꯌꯦ
ꯀꯣꯏꯗꯦ ꯍꯥꯏꯔꯒ ꯑꯅꯤ ꯑꯍꯣꯝ ꯂꯩꯔꯗꯤꯀꯣ
ꯎꯝ ꯑꯃ ꯐꯥꯎ ꯂꯩꯇ꯭ꯔꯤ
ꯑꯦꯁ ꯊꯥꯖꯗ꯭ꯔꯗꯤ ꯀꯃꯥꯏ ꯇꯧꯅꯤ
ꯅꯨꯄꯤꯁꯤꯡꯗꯤ ꯗꯨꯃꯥꯏ ꯍꯥꯏꯕꯅꯤꯅ ꯀꯣꯏꯔꯁꯨ ꯌꯨꯝ ꯄꯥꯟꯕꯁꯨ ꯄꯥꯟꯗ꯭ꯔꯦ ꯑꯗꯨꯝ ꯍꯥꯏꯕꯅꯤꯅ
ꯑꯦ ꯑꯗꯨ ꯑꯗꯨꯕꯨ ꯅꯨꯄꯤ ꯂꯣꯏꯅꯃꯛ ꯇꯧꯕ꯭ꯔꯣꯅꯦ ꯑꯗꯨꯕꯣ
ꯃꯦꯖꯣꯔꯤꯇꯤ
ꯑꯗꯣ ꯃꯤ ꯂꯣꯏꯅꯃꯛꯇꯤ ꯇꯧꯗꯕꯅꯦꯍꯦ
ꯌꯨꯝ ꯄꯥꯟꯁꯤ ꯄꯥꯜꯂꯣꯏꯗ ꯑꯆꯥ ꯑꯆꯥ ꯀꯣꯟꯅ ꯍꯥꯏꯒꯦ ꯀꯣ ꯑꯗꯨꯗꯤ
ꯑꯣ
ꯅꯪꯗꯤ ꯅꯨꯄꯤ ꯊꯤꯔꯕꯣ ꯄꯥꯈꯥꯡꯔꯣ ꯀꯩꯅꯣ
ꯑꯩꯁꯨ ꯄꯥꯈꯪꯅꯤ ꯀꯥꯏꯅ ꯍꯥꯏꯖꯤꯜꯂꯒꯀꯣ ꯅꯨꯄꯤ ꯑꯉꯥꯡ ꯂꯩꯔꯝꯗꯅ
ꯃꯥꯈꯪꯅꯤꯁꯤ ꯑꯃꯗꯤ ꯐ ꯈꯥꯪꯅꯤꯕ
ꯄꯥꯈꯪ ꯑꯁꯦꯡꯕ ꯑꯣꯏꯔꯝꯅꯤ ꯐꯩ ꯅꯠꯇ꯭ꯔ ꯅꯨꯄꯤ ꯑꯉ ꯑꯉꯥꯡ ꯂꯩꯔꯝ ꯂꯩꯔꯝꯗꯤ ꯂꯣꯏꯔꯦ
ꯂꯩꯗꯅ ꯂꯨꯍꯣꯡꯅꯤꯡꯉꯗꯤ
ꯍꯥꯥ
ꯄꯥꯈꯥꯡꯁꯨ ꯍꯥꯎꯗ꯭ꯔꯤꯕ
ꯅꯪ ꯅꯦꯠꯋꯥꯔꯀ ꯅꯨꯡꯥꯏꯇ ꯃꯥꯜꯂꯦ
ꯇꯥꯗꯕ꯭ꯔꯣ ꯁꯦꯡꯟ
ꯎꯝ ꯍꯧꯖꯤꯛꯇꯤꯃꯨꯛ ꯇꯥꯔꯦ
ꯈꯥꯗꯦ
ꯅꯪ ꯑ ꯀꯦ ꯀꯩꯅꯣꯗꯩꯩ ꯑꯥ ꯏꯃꯨꯡꯗꯤ ꯃꯤ ꯀꯌꯥ ꯁꯨꯒꯦ ꯑꯉꯥꯡ
ꯑꯩꯒꯤ ꯑꯃ ꯃꯉꯥ
ꯅꯪꯅ ꯑꯍꯥꯟꯕ ꯑꯇꯣꯝꯕꯔꯣ
ꯑꯩꯈꯣꯏꯅ ꯑꯍꯥꯟꯕꯅꯦ
ꯅꯪꯅ ꯑꯍꯟ
ꯍꯣꯏ
ꯑꯣ
ꯁꯤ ꯀꯔꯤ ꯇꯧꯅꯤꯗꯣ
ꯑꯩꯗꯤ ꯌꯨꯝꯗ ꯑꯗꯨꯝ ꯂꯩꯌꯦ ꯊꯕꯛ ꯇꯧꯁꯤꯔ ꯅꯪꯍꯥꯟꯕꯗꯣ ꯊꯕꯛꯇꯨ ꯂꯩꯇꯕꯀꯣ ꯑꯗꯨꯒꯤ ꯑꯗꯨꯝ
ꯏꯃꯨꯡꯗ ꯑꯗꯨꯝ ꯐ꯭ꯔꯤꯗ ꯂꯩ ꯑꯩꯗꯤ
ꯅꯨꯉꯥꯏꯕꯅꯦ
ꯊꯕꯛ ꯐꯪꯅꯕꯒꯤ ꯑꯗꯨꯝ ꯂꯩꯅꯤ ꯑ
ꯕꯨꯠꯊꯔꯣ ꯅꯠꯇ꯭ꯔꯗꯤ ꯋꯥꯃꯟꯅ ꯂꯨꯍꯣꯡꯕ ꯃꯥꯎꯊꯥ ꯁꯨꯐꯝ ꯆ ꯋꯥꯒꯅꯤꯕ
ꯎꯝ
ꯂꯨꯍꯣꯡꯗ꯭ꯔꯤꯉꯩꯗꯗꯨꯝ ꯐ꯭ꯔꯤ ꯂꯩ ꯕꯅꯤ
ꯅꯪꯗꯤ
ꯑꯩꯁꯣ ꯐꯔꯤꯖꯔ ꯂꯩꯅ ꯎꯗꯒꯦ
ꯑꯣ ꯐꯩꯅꯦ
ꯎꯝ ꯊꯕꯛꯁꯨ ꯂꯩꯥꯏꯇꯦꯅꯦ ꯉꯔꯥꯡ ꯃꯣꯏꯁꯤ ꯂꯥꯛꯄꯅꯤ
ꯍꯥꯥ
ꯉꯔꯥꯡ ꯑꯃ ꯂꯥꯛꯄꯅꯦꯑꯣꯅꯥꯗꯀꯥ
ꯑꯣ
ꯑꯩꯒꯤ ꯏꯆꯦꯒ ꯉꯥꯡꯕꯨ ꯇꯤꯟꯗꯣꯔꯛꯄꯅꯦ
ꯑꯣ ꯅꯪ ꯀꯗꯥꯏꯗ ꯀꯣꯂꯤꯁ ꯀꯥꯕꯅꯣ
ꯇꯃꯦꯡ ꯂꯣꯡ
ꯑꯣ
ꯇꯃꯦꯡꯂꯣꯡ ꯗꯩ ꯃꯄꯥꯟꯕꯨ ꯊꯣꯛꯇꯔ꯭ꯤꯗ ꯑꯩꯗꯤ
ꯀꯩꯒꯤꯅꯣ ꯊꯣꯛꯄ ꯌꯥꯗ꯭ꯔꯣ ꯀꯣꯏꯊꯣꯛꯄ ꯌꯥꯗ꯭ꯔꯣ ꯄꯥꯈꯪ ꯑꯣꯏꯔ ꯀꯥꯟꯁꯤꯗ
ꯈꯪꯗꯦ ꯌꯥꯕ꯭ꯔꯣ ꯌꯥꯗꯕ꯭ꯔꯣ ꯑꯗꯨ ꯆꯥꯅꯤꯡꯅꯕ
ꯅꯪ ꯅꯨꯄꯤ ꯊꯤꯔꯗꯤ ꯑꯃꯨꯛ ꯆꯠꯅꯤꯡꯉꯥꯏ ꯐꯪꯉꯔꯣꯏꯀꯣ ꯊꯤꯔꯤꯀꯥꯟꯗ ꯀꯣꯏꯍꯧꯔꯨꯔꯣ
ꯆꯠꯄ ꯌꯥꯔ ꯑꯩꯅꯤꯗ ꯀꯔꯤꯒꯤ ꯌꯥꯔꯣꯏꯔꯣ
ꯅꯨꯄꯤ ꯊꯤꯒ꯭ꯔꯗꯤ ꯌꯥꯗꯕꯅꯦꯍꯦ ꯅꯨꯄꯤꯅ ꯄꯪꯊꯤꯡꯗ ꯊꯤꯡꯂꯛꯑꯦ ꯍꯥꯏꯕꯅꯦ ꯈꯣꯏ ꯅꯨꯄꯤꯗꯨꯁꯨ ꯅꯨꯄꯥꯅ ꯅꯨ ꯂꯨꯍꯣꯡꯈ꯭ꯔꯗꯤ ꯅꯨꯄꯥꯅ ꯊꯤꯡꯉꯦ ꯍꯥꯏꯌꯦ
ꯗꯣ ꯅꯪꯁꯨ ꯑꯗꯨꯝ ꯇꯧꯒꯦꯅ ꯈꯟꯕ꯭ꯔꯣꯅꯦ
ꯍꯥꯥ
ꯅꯍꯣꯡꯃꯝꯇꯥꯗ ꯅꯪꯁꯨ ꯑꯗꯨꯝ ꯇꯧꯒꯦ ꯍꯥꯏꯕꯅꯦ
ꯈꯪꯗꯦꯗ ꯑꯗꯨꯕꯨꯗꯤ ꯑꯗꯨ ꯅꯨꯄꯥꯒꯤ ꯃꯇꯨꯡ ꯏꯟꯅ ꯇꯧꯗꯣꯏ ꯅꯠꯇ꯭ꯔꯣ
ꯑꯗꯨꯒꯤ ꯅꯪ ꯅꯪꯒꯤ ꯅꯨꯄꯥꯕꯨ ꯑꯗꯨꯝ ꯇꯧꯒꯦ ꯀꯟꯇ꯭ꯔꯣꯜ ꯇꯧꯒꯦ ꯍꯥꯏꯕ ꯅꯠꯇ꯭ꯔꯦ
ꯑꯥꯁ ꯅꯨꯄꯤꯒ ꯆꯥꯃꯤꯟꯅꯔꯗꯤ ꯌꯥꯔꯣꯏꯍꯦ
ꯀꯔꯤꯒꯤ
ꯀꯗꯥꯏꯗꯩ ꯑꯩ ꯂꯩꯅ ꯂꯩꯅ ꯅꯨꯄꯤ ꯑꯇꯣꯞꯄꯒ ꯀꯣꯏꯔ ꯆꯠꯃꯤꯟꯅꯔꯗꯤ ꯀꯩꯅꯣꯅꯤꯍꯦ ꯑꯩꯗꯤ ꯁꯥꯎꯔꯛꯒꯅꯤ
ꯃꯣꯏꯁꯥꯎꯅꯤꯗ ꯅꯨꯄꯥꯁꯤꯡꯁꯨ ꯑꯗꯨꯝ ꯀꯣꯏꯔꯗꯤ ꯁꯥꯎꯅꯤꯗ ꯇꯨꯃꯤꯅꯗꯤ ꯌꯥꯔꯅꯤꯗ ꯅꯠꯇ꯭ꯔꯣ
ꯃꯥꯅꯦ
ꯈ꯭ꯔꯤꯁꯃꯥꯁꯒꯨꯝꯕꯗꯤ ꯂꯥꯛꯄ꯭ꯔꯥ ꯅꯣꯏ ꯈꯣꯟꯗ ꯅꯠꯇ꯭ꯔꯒ
ꯍꯥꯥ
ꯏꯝꯐꯥꯜꯗ ꯑꯗꯨꯝ ꯇꯧꯕ꯭ꯔꯥ ꯅꯠꯇ꯭ꯔꯒ ꯈꯨꯟꯗ ꯇꯧꯕ꯭ꯔꯥ?
ꯎꯝ ꯈꯨꯟꯗ ꯈ꯭ꯔꯤꯁꯃꯥꯁ ꯀꯨꯝꯕꯗꯤ ꯂꯥꯛꯑꯦ
ꯑꯩꯗꯤ ꯈ꯭ꯔꯤꯁꯃꯁꯁꯦ ꯌꯝ ꯅꯨꯉꯥꯏꯌꯦ ꯑꯩ ꯃꯔ ꯑꯩꯁꯨ ꯇꯋꯦꯕ
ꯑꯈꯣꯏꯗ
ꯍꯣꯏ
ꯑꯣ ꯇꯨ ꯊꯥꯎꯖꯟ ꯀꯌꯥꯗ ꯂꯥꯛꯀꯦ
ꯊꯥꯎꯖꯟꯗꯤ ꯀꯥꯎꯈ꯭ꯔꯦ
ꯎꯝ
ꯌꯥꯝ ꯑꯉꯥꯡ ꯑꯣꯏꯗꯤ ꯑꯣꯏꯌꯦꯗ ꯁꯤꯕꯨ ꯃꯇꯥꯡꯗ ꯅꯣꯏꯁꯨ ꯈꯪꯕꯀꯣ
ꯎꯝ
ꯃꯤ ꯁꯤꯡꯕꯨ ꯈꯪꯅꯥꯗ꯭ꯔꯒꯗꯤ ꯃꯇꯝꯗ
ꯍꯥꯥ
ꯃꯤꯁꯤꯡꯕꯨ ꯈꯪꯗꯦꯕ
ꯑꯩ ꯑꯩꯕꯨꯗꯤ ꯈꯪꯗ꯭ꯔꯣ
ꯈꯪꯗꯦ
ꯑꯁ ꯈꯪꯉꯝꯃꯗꯤ ꯐꯗꯣꯏꯕ
ꯍꯣꯏ ꯑꯩ ꯅꯪꯕꯨ ꯑꯗꯨꯝ ꯄ꯭ꯔꯥꯏꯚꯦꯠꯁꯦ ꯇꯧꯋꯦꯅ ꯇꯧꯕ ꯃꯇꯝ ꯂꯣꯀꯦꯁꯟ ꯎꯕꯀꯣ